ꯍꯜꯂꯣ
ꯍꯜꯂꯣ
ꯍꯥꯎ ꯇꯥꯕ꯭ꯔꯣ ꯇꯥꯕ꯭ꯔꯣ ꯀꯔꯤ ꯇꯧꯔꯒ ꯂꯩꯒꯦ ꯍꯧꯖꯤꯛ
ꯇꯥꯏꯞ
ꯇꯥꯏꯌꯦ ꯇꯥꯏꯌꯦ
ꯑꯦ ꯑꯗꯨꯗꯤ ꯅꯍꯥꯟ ꯗꯤꯃꯥꯄꯨꯔꯒꯤ ꯋꯥꯔꯤ
ꯍꯜꯂꯣ ꯍꯜꯂꯣ ꯑꯧ ꯇꯥꯏ ꯇꯥꯏ ꯍꯥꯏꯔꯣ ꯍꯥꯏꯔꯣ ꯇꯥꯔꯦ ꯇꯥꯔꯦ
ꯈꯨꯝꯃꯣꯍꯦ
ꯇꯥꯔꯦ
ꯅꯍꯥꯟ ꯈꯪꯗꯦꯅꯦ ꯀꯅꯥꯗꯒꯤꯔꯥꯅꯦ ꯅꯪꯉꯣꯟꯗꯒꯤꯔ ꯑꯩꯉꯣꯟꯗꯒꯤꯔ ꯒ꯭ꯌꯥꯟ ꯇꯥꯗ꯭ꯔꯦ
ꯑꯗꯨꯅꯦ ꯑꯥ ꯅꯍꯥꯟ ꯑꯈꯣꯏ ꯑꯍꯟꯗꯣ
ꯑꯧ
ꯅꯨꯡꯉꯥꯏ ꯃꯟꯗꯅꯀꯣ ꯑ‌ꯣꯛ ꯅꯨꯡꯉꯥꯏꯃꯟꯗꯅ ꯑꯈꯣꯏ ꯑꯍꯥꯟꯗꯣ ꯈ꯭ꯋꯥꯏꯗꯒꯤ ꯑꯍꯥꯟꯗꯣ ꯊꯤ ꯐꯥꯏꯕ ꯅꯨꯄꯥꯗꯣ
ꯈꯪꯉꯦ ꯈꯪꯉꯦ
ꯍꯧꯖꯤꯛꯐꯥꯎꯁꯨ ꯅꯨꯡꯉꯥꯏ ꯑ ꯃꯥ ꯅꯨꯡꯉꯥꯏꯔꯤꯕꯣ ꯍꯧꯖꯤꯛꯐꯥꯎ
ꯅꯨꯡꯉꯥꯏꯔꯤ ꯅꯨꯡꯉꯥꯏ ꯊꯦꯡꯅꯩ ꯍꯣꯏ ꯅꯍꯥꯟꯗꯣ ꯊꯦꯡꯅꯩꯌꯦ
ꯑꯣ ꯑꯈꯣꯏ ꯆꯔꯁ ꯀꯨꯝꯕ ꯆꯥ ꯑ ꯂꯥꯛꯄ ꯅꯠꯇ꯭ꯔꯣ ꯑꯦꯛꯇꯤꯐ ꯑꯣꯏꯕ ꯅꯠꯇ꯭ꯔꯣ ꯃꯥꯗꯣ
ꯑꯈꯣꯏꯗꯗꯤ ꯂꯥꯛꯄꯁꯦ ꯅꯍꯥꯟꯗꯣ ꯀꯔꯤ ꯑꯣ ꯃꯆꯥꯅꯨꯄꯥ ꯀꯔꯤꯅꯣ ꯑꯈꯣꯏ ꯀꯩꯅꯣꯒꯤ ꯆꯥꯕꯗꯣ ꯂꯥꯁꯃꯟꯔ ꯆꯥꯕꯗꯣ ꯑꯗꯨꯗ ꯂꯥꯛꯄꯅꯦ ꯀꯣꯝꯂꯦꯟ ꯆꯥꯕꯗ ꯂꯧꯈꯠꯄ ꯃꯥꯜꯂꯦ ꯃꯆꯥ ꯗꯣꯀꯣ ꯑꯗꯨ ꯊꯦꯡꯅꯩꯌꯦ ꯑꯗꯨꯒ ꯅꯍꯥꯟ ꯑ ꯑꯥ ꯀꯩꯅꯣꯔꯣꯝꯗ ꯃꯤ ꯂꯩꯇꯕ ꯃꯇꯝꯗꯁꯨ ꯑꯗꯨꯗꯁꯨ ꯑꯃꯨꯛ ꯊꯦꯡꯅꯩꯌꯦ
ꯑꯠꯁꯥ ꯃꯥ ꯗꯣ ꯃꯆꯥ ꯀꯌꯥ ꯂꯩꯔꯕꯣ
ꯃꯆꯥ ꯑꯅꯤꯔ ꯑꯍꯨꯝ ꯑꯅꯤ ꯑꯅꯤ ꯁꯨꯔꯝꯕꯅꯦ
ꯑꯅꯤ ꯁꯨꯔꯝꯅꯦꯕ
ꯎꯝ ꯑꯅꯤ ꯁꯨꯔꯦ ꯑꯇꯩꯗꯤ ꯅꯪꯅ ꯈꯪꯉꯤꯕ ꯃꯉꯥꯏꯔꯦ
ꯑꯠꯆꯥ ꯆꯥ ꯌꯥꯏ ꯌꯥꯏ ꯍꯣꯠꯅꯔꯣ ꯁꯤꯅꯦ ꯍꯣꯠꯅꯕ ꯀꯜꯂꯣ
ꯑꯩꯉꯣꯟꯗꯕꯨꯗꯤ ꯑꯗꯨꯝ ꯍꯥꯏꯌꯦ ꯁꯣꯝꯗꯤ ꯊꯤꯈꯤꯔꯣꯏꯗ꯭ꯔꯣ
ꯑꯠꯆ ꯑꯩꯈꯣꯏꯗꯤ ꯑꯉꯥꯡ ꯑꯣꯏꯔꯤꯗ ꯑꯉꯥꯡ ꯑꯣꯏꯔꯤꯌꯦ ꯍꯥꯏꯗꯤ ꯑꯗꯣ ꯍꯟꯗꯛꯁꯦ ꯅꯪ ꯖꯤꯝꯒꯨꯝꯕ ꯌꯥꯝ ꯆꯥꯕ ꯃꯥꯂꯦꯅꯦ ꯃꯁꯥ
ꯑꯣ ꯈꯔ ꯈꯔ ꯀꯩꯅꯣ ꯇꯧꯕꯅꯤꯗ ꯊꯕꯛ ꯍꯜꯂꯛꯄ ꯃꯇꯝꯗꯀꯣ ꯑꯩ ꯃꯣꯏꯗ ꯍꯥꯟꯅ ꯊꯕꯛ ꯁꯨꯔꯝꯕꯒꯤ ꯑꯗꯨꯝ ꯁꯅꯥꯕ ꯂꯥꯛꯑꯣ ꯍꯥꯟꯅ ꯍꯥꯏꯕꯒꯤ ꯑꯗꯨꯝ ꯁꯥꯟꯅꯕ ꯆꯠꯄꯅꯤꯗ
ꯑꯆꯥ ꯍꯥ ꯍꯞꯇꯥꯗ ꯀꯌꯥ ꯔꯛ ꯆꯠꯄꯔꯥ
ꯍꯞꯇꯥꯗ ꯑꯗꯨꯝ ꯅꯨꯡꯇꯤꯒꯤ ꯆꯠꯂꯦ ꯑꯗꯨ ꯍꯟꯗꯛꯇꯤ ꯏꯂꯚꯦꯟ ꯗꯦꯖꯃꯨꯛ ꯂꯦꯞꯄꯒ ꯉꯔꯥꯡꯅ ꯑꯃꯨꯛ ꯆꯠꯄ ꯍꯧꯋꯦ
ꯑꯣꯈꯦ ꯑ‌ꯣꯈꯦ
ꯅꯪꯁꯨ ꯌꯥꯎꯅꯤꯡꯕ꯭ꯔꯣ
ꯑꯁ ꯑꯩꯗꯤ ꯖꯤꯝꯒꯤꯁꯦ ꯃꯇꯝ ꯁꯪꯗꯕ ꯋꯥꯅꯤꯗ
ꯌꯥꯎꯅꯤꯡꯉꯗꯤ ꯑꯗꯨꯝ ꯍꯥꯏꯔꯛꯑꯣ ꯈꯔ ꯌꯦꯡꯕꯤꯒꯦ ꯑꯩꯒꯤ ꯁꯥꯏꯠ ꯀꯤ ꯆꯉꯛ ꯑꯗꯤꯀꯣ
ꯂꯝꯐꯦꯜ ꯅꯥꯏꯗ ꯅꯪꯒꯤꯗ‌ꯣ ꯂꯝꯐꯦꯜꯗ ꯅꯠꯇ꯭ꯔꯣ
ꯑ ꯈꯣꯏ ꯌꯨꯝ ꯃꯅꯥꯛꯇ ꯂꯩꯔꯦ ꯍꯣꯏ
ꯑꯣ ꯑꯩꯗꯤ ꯑꯩ ꯍꯟꯗꯛ ꯂꯩꯒꯗꯕꯁꯦ ꯑ ꯂꯝꯐꯦꯜ ꯃꯐꯝ ꯍꯥꯏꯒꯅꯨꯍꯦ ꯑꯈꯣꯏ ꯑꯩ ꯂꯩꯒꯗꯕꯁꯦ ꯈꯔ ꯂꯥꯞꯄꯦꯕ ꯑꯩꯗꯤ ꯍꯣꯁꯇꯦꯜꯗ ꯂꯩꯅꯦꯕꯀꯣ ꯂꯩꯔꯗꯤ ꯑꯗꯨꯒꯤꯅꯤꯗ
ꯑꯣ
ꯍꯣꯁꯇꯦꯜ ꯂꯩꯁꯨ ꯅꯪꯗꯕꯅꯤꯗ ꯃꯇꯝꯗꯣ ꯅꯪꯗꯦꯕ
ꯃꯥꯅꯦ ꯃꯥꯅꯦ
ꯊꯥꯎ ꯆꯤꯂꯤꯝ ꯃꯅꯤꯅ‌ꯦ
ꯑꯩꯗꯤ ꯅꯪ ꯗꯤꯃꯥꯄꯨꯔꯗ ꯂꯩꯔꯦ ꯈꯟꯕꯅꯤꯅꯦ
ꯑ ꯍꯣꯏ ꯍꯟꯗꯛꯇꯤ ꯑꯗꯨꯗ ꯂꯩꯌꯦ ꯑꯗꯣ ꯃꯊꯪ ꯊꯥꯗꯗꯤ ꯂꯥꯛꯀꯅꯤ ꯑꯩꯈꯣꯏ ꯃꯅꯤꯄꯨꯔꯗ ꯂꯥꯛꯀꯅꯤ
ꯃꯅꯤꯄꯨꯔꯗ
ꯍꯣꯏ
ꯁꯛ ꯐꯖꯕꯤ ꯂꯩꯕꯤꯒꯤꯔꯥ ꯆꯠꯄ ꯉꯝꯗ꯭ꯔꯤꯁꯦ ꯃꯅꯤꯄꯨꯔꯗꯗꯤ ꯇꯣꯏꯅ ꯇꯣꯏꯅ ꯂꯩꯇꯦ ꯑꯗꯨꯗꯤ ꯇꯣꯏꯅ ꯇꯣꯏꯅ ꯆꯠꯂꯤꯗꯣ
ꯑꯁ ꯃꯅꯤꯄꯨꯔꯗ ꯂꯩꯕꯒꯤꯅꯤꯅꯦ ꯃꯅꯤꯄꯨꯔꯗ ꯂꯥꯛꯀꯦ ꯁꯤꯅꯦ
ꯎꯝ ꯑꯗꯣ ꯏꯆꯦ ꯂꯩꯕꯗꯣ ꯀꯗꯥꯏꯗꯅꯣ ꯃꯥ ꯂꯩꯕꯗꯣ
ꯀꯅꯥ ꯂꯩꯕ
ꯅꯆꯦ ꯑꯃ ꯏꯆꯦ ꯑꯃ ꯀꯩꯅꯣ ꯇꯧꯕꯗꯣ ꯃꯄꯥꯟ ꯂꯝꯗ ꯂꯩ ꯍꯥꯏꯕꯗꯣ ꯀꯔꯤ ꯑꯣ ꯃꯥ ꯑꯉꯥꯡꯁꯨ ꯌꯥꯎꯅ ꯄꯨꯂꯞ ꯂꯩꯕꯅꯦꯕꯀꯣ
ꯍꯣꯏ ꯑꯉꯥꯡ ꯑꯅꯤꯒ ꯄꯨꯂꯞ ꯂꯩꯕꯅꯦꯕ
ꯎꯝ ꯑꯁ ꯑꯩꯈꯣꯏꯁꯨ ꯅꯨꯄꯤ ꯊꯤꯔꯕꯁꯤꯗ ꯄꯨꯟꯕꯁꯦ ꯌꯥꯝ ꯋꯥꯔꯅꯦ ꯅꯠꯇ꯭ꯔꯥ
ꯍꯦꯁ꯬꯬ ꯃꯍꯧꯁꯥꯅꯦ ꯍꯧꯖꯤꯛ ꯅꯨꯄꯤ ꯊꯤꯔꯁꯨ ꯁꯨꯝ ꯍꯧꯖꯤꯛ ꯍꯧꯖꯤꯛꯇꯤ ꯈꯔ ꯄꯨꯟꯕ ꯃꯇꯝ ꯍꯥꯏꯕꯁꯦ ꯐꯪꯗꯕꯅꯤꯅꯦ ꯃꯤ ꯃꯌꯥꯝꯁꯦ ꯁꯨꯝ ꯍꯣꯠꯅꯕꯗꯣ ꯍꯣꯠꯅꯗ꯭ꯔꯗꯤ ꯌꯥꯗꯕ ꯃꯇꯝ ꯃꯇꯝꯗꯣ ꯍꯣꯠꯅꯕꯤꯗ꯭ꯔꯗꯤꯀꯣ
ꯎꯝ ꯎꯝ
ꯑꯗꯨꯒꯤꯁꯨꯅꯦ ꯑꯩꯈꯣꯏ ꯑꯃ ꯏꯇꯥꯎ ꯑꯃ ꯗꯦꯜꯂꯤꯗ ꯂꯩꯕꯗꯣ
ꯍꯣꯏ ꯍꯣꯏ
ꯃꯥꯁꯨ ꯌꯥꯝ ꯄꯨꯅꯤꯡꯕꯅꯦꯕ ꯃꯥꯁꯨ ꯑꯁ ꯌꯥꯝ ꯄꯨꯅꯤꯡꯕꯅꯦ ꯑꯗꯣ ꯁꯪꯗ꯭ꯔꯦꯅꯦ
ꯃꯥꯅꯦ ꯃꯥꯅꯦ ꯑꯁ ꯅꯪ ꯅꯨꯄꯤ ꯊꯤꯕꯗ ꯅꯨꯄꯤ ꯒꯤ ꯎꯝ ꯅꯣꯏꯒꯤ ꯐꯥꯗꯔ ꯏꯟ ꯂꯣ ꯑꯐꯕ ꯈꯔ ꯐꯕ ꯊꯤꯌꯨꯍꯦ ꯍꯥꯏꯕꯗꯤ ꯑꯩꯈꯣꯏꯅ ꯋꯥ ꯄꯥꯎ ꯆꯠꯀꯗꯕꯅꯤꯅꯀꯣ
ꯑꯁ ꯋꯥꯔꯤꯗꯤ ꯑꯈꯣꯏ ꯑꯁ ꯑꯁ ꯅꯨꯄꯤ ꯐꯪꯗ ꯅꯨꯄꯤꯁꯨ ꯐꯪꯗꯔ꯭ꯦꯗꯅ ꯃꯥ ꯃꯥꯒꯤ ꯐꯗꯔ ꯏꯟ ꯂꯣ ꯀꯃꯥꯏꯅ ꯊꯤꯔꯅꯦ
ꯅꯠꯇꯦꯗ ꯑꯗꯨꯝ ꯅꯣꯡꯃ ꯅꯠꯇ꯭ꯔꯒ ꯅꯣꯡꯃꯗꯤ ꯂꯩꯅꯤꯅ
ꯆꯨꯝꯃꯦ ꯆꯨꯝꯃꯦ ꯑꯗꯨꯒꯤꯗꯤ
ꯎꯝ ꯑꯗꯨꯝ ꯑꯩꯈꯣꯏ ꯑꯗꯨꯝ ꯕ꯭ꯔꯗꯔ ꯏꯜꯂꯣ ꯑꯣꯏꯕꯅꯤꯅ ꯅꯣꯏꯒꯤ ꯅꯨꯄꯤ ꯊꯤꯔꯛꯄꯗꯤ ꯊꯤꯔꯛꯄ ꯃꯇꯝꯗ ꯑꯩꯈꯣꯏ ꯆꯠꯀꯅꯤꯅꯀꯣ
ꯍꯣꯏ ꯍꯣꯏ ꯍꯣꯏ ꯑꯗꯨꯅꯦ ꯑꯗꯨꯅꯦ
ꯑꯗꯨ ꯃꯇꯝꯗ ꯍꯣꯏ
ꯑꯩꯁꯦ ꯑꯗꯨꯒꯤ ꯁꯞꯖꯦꯛꯇꯨꯗꯤ ꯈꯔ ꯇꯞꯄꯀꯣ
ꯎꯝ ꯍꯣꯏ ꯍꯣꯏ ꯑꯗꯨꯝ ꯇꯞꯅ ꯇꯞꯅ ꯂꯥꯛꯀꯅꯤꯗ
ꯎꯝ ꯎꯝ ꯑꯗꯨꯅꯦ ꯑꯗꯨꯅꯦ ꯑꯗꯨꯗꯤ ꯉꯁꯤ ꯀꯃꯥꯏꯅ ꯇꯧꯕ꯭ꯔꯥ ꯉꯁꯤ ꯊꯕꯛ ꯆꯠꯇꯕ꯭ꯔꯥ ꯅꯠꯇ꯭ꯔꯗꯤ ꯍꯧꯖꯤꯛ ꯕ꯭ꯔꯦꯛ ꯂꯩꯕ꯭ꯔꯥ
ꯆꯠꯄꯕꯨꯗꯤ ꯆꯠꯂꯦ ꯍꯧꯖꯤꯛ ꯈꯔ ꯕ꯭ꯔꯦꯛ ꯂꯩꯕ ꯍꯣꯏ
ꯑꯣꯈꯦꯈꯦ ꯑꯗꯨꯗꯤ ꯅꯨꯡꯉꯥꯏꯅꯦ ꯕ꯭ꯔꯦꯛ ꯂꯩꯔꯗꯤ
ꯀꯩꯅꯣꯔꯣꯝꯗ ꯕꯖꯥꯔꯔꯣꯝꯗꯀꯣ
ꯑꯥ
ꯏꯔꯥꯡ ꯈꯔ ꯇꯧꯕ ꯃꯥꯜꯂꯦ ꯑꯗꯨꯒꯤ ꯍꯥꯏꯀꯠꯂꯒ ꯁꯤꯗ ꯑꯗꯨꯝ ꯐꯝꯃꯒ ꯆꯞ ꯆꯥꯔ ꯂꯩꯕꯁꯦ
ꯑꯣ ꯑꯣꯀꯦ ꯑꯣꯀꯦ ꯌꯥꯗꯕꯅꯤꯀꯣ ꯑꯈꯣꯏ ꯃꯅꯤꯄꯨꯔꯒꯤ ꯏꯔꯥꯡꯁꯨ
ꯃꯥꯅꯦ ꯎꯄꯥꯏ ꯂꯩꯇꯦ ꯄꯩꯁꯥ ꯇꯟꯅꯤꯡꯕ ꯑꯩꯈꯣꯏꯗꯤ ꯎꯄꯥꯏ ꯂꯩꯇꯦ ꯅꯠꯇ꯭ꯔ?
ꯑꯥꯗꯨꯅꯦ ꯑꯗꯨꯅꯦ ꯇꯣꯂꯣꯞ ꯆꯥꯕ ꯑꯩꯈꯣꯏꯗꯤ ꯀꯩꯁꯨ ꯀꯥꯏꯗꯦ ꯍꯣꯏ ꯏꯔꯥꯡ ꯂꯩꯔꯁꯨ ꯊꯥꯗ ꯁꯨꯝ ꯂꯥꯛꯀꯅꯦꯕ ꯆꯥꯗꯕ ꯍꯣꯏ ꯍꯣꯏ
ꯃꯥꯡꯗꯦꯗꯅ ꯃꯣꯏꯒꯤꯗꯤ
ꯑꯈꯣꯏ ꯅꯣꯡꯃꯥ ꯅꯣꯡꯃꯒꯤ ꯍꯣꯠꯅꯕ ꯃꯌꯥꯝꯗꯨꯗꯤ ꯃꯨꯠꯀꯅꯤꯅꯦ
ꯑꯩ ꯅꯉꯣꯟꯗ ꯋꯥ ꯌꯥꯝ ꯍꯥꯏꯅꯤꯡꯉꯥꯏ ꯂꯩꯌꯦꯅꯦ ꯏꯕꯥꯅꯤ ꯊꯦꯡꯅꯕꯗ ꯐꯖꯅ ꯍꯥꯏꯁꯤꯀꯣ
ꯍꯧꯖꯤꯛꯁꯨ ꯍꯥꯏꯌꯣ ꯀꯩꯅꯣ ꯍꯥꯏꯕ ꯌꯥꯏ
ꯍꯥꯏꯕꯁꯦ ꯐꯣꯟꯗ ꯍꯥꯏꯕꯒ ꯏꯕꯥꯅꯤ ꯁꯛ ꯎꯅꯔꯒ ꯍꯥꯏꯕꯁꯦ ꯈꯦꯠꯅꯕ ꯑꯃꯗꯤ ꯂꯩꯗꯅ
ꯑꯥ ꯑꯗꯨꯗꯤ ꯍꯣꯏ ꯑꯗꯨꯗꯤ ꯈꯦꯠꯅꯔꯦ ꯑꯗꯤ ꯑꯗꯨꯅꯦ ꯑꯩꯁꯨ
ꯑꯈꯣꯏ ꯑꯗꯨꯝ ꯑꯩꯒꯤ ꯋꯥꯈꯜꯗ ꯈꯪꯕ꯭ꯔꯥ? ꯈꯣꯏꯁꯦ ꯗꯤꯃꯥꯄꯨꯔꯗ ꯑꯗꯨꯝ ꯆꯠꯄꯒꯤ ꯋꯥꯈꯜꯗ ꯑꯗꯨꯝ ꯂꯩꯔꯦꯅꯦ
ꯂꯩꯒꯣ ꯊꯦꯡꯅꯔꯗꯤ ꯑꯗꯨꯒꯤ ꯋꯥꯈꯟ ꯈꯛꯇ ꯂꯥꯛꯑꯦꯕ
ꯃꯅꯤ ꯃꯅꯤ ꯑꯈꯣꯏꯅ ꯑꯗꯨꯝ ꯅꯩꯕꯤꯕꯗꯨ ꯅꯠꯇ꯭ꯔꯥ?
ꯑꯗꯨꯅꯦ ꯑꯗꯨꯅꯦ ꯑꯁ ꯑꯩ ꯑꯈꯣꯏꯁꯨ ꯈꯪꯗꯦꯗ ꯑꯉꯥꯡ ꯃꯔꯛꯇ ꯑꯗꯨ ꯃꯇꯝꯗꯨ ꯍꯅꯨꯕ ꯍꯅꯨꯕꯤ ꯃꯌꯥꯝ ꯆꯪꯉꯛꯑꯒ ꯏꯔꯥꯡ ꯇꯧꯔꯛꯄꯗꯣ ꯍꯥ
ꯃꯟꯅꯦ ꯃꯥꯅꯦ
ꯌꯥꯝꯅ ꯌꯥꯝꯗꯤ ꯄꯛꯇꯕꯅꯦ ꯑꯗꯣ ꯌꯥꯅꯤꯗꯤ ꯁꯤꯜꯂꯦꯕ
ꯅꯨꯡꯉꯥꯏ ꯍꯟꯗꯛ ꯀꯩꯅꯣꯒꯤ ꯅꯣꯏ ꯈꯨꯟꯔꯣꯝꯗꯗꯤ ꯐꯥꯗꯔꯁ ꯗꯦꯒꯤ ꯀꯔꯤ ꯌꯦꯟꯁꯥꯡ ꯆꯟꯅꯔꯒꯦ?
ꯑꯩꯈꯣꯏ ꯑꯥ ꯉꯥꯅꯨ ꯆꯥꯏ ꯑꯩꯈꯣꯏꯗꯤꯀꯣ ꯑꯗꯣ ꯑꯈꯣꯏ ꯉꯥꯅꯨ ꯑꯆꯧꯕ ꯑꯃ ꯂꯧꯔꯦ ꯑꯗꯨꯅ ꯑꯗꯨ ꯑꯗꯨ ꯑꯣꯏꯅ ꯇꯧꯔꯦ꯫
ꯑꯣ ꯑꯈꯣꯏꯗꯤ ꯑꯈꯣꯏ ꯕꯥꯕꯥꯗꯣ ꯔꯦꯗ ꯃꯤꯠ ꯆꯥꯕ ꯌꯥꯗ ꯅꯤꯅ ꯗꯨꯝ ꯉꯥ ꯇꯥꯔꯦ
ꯑꯠꯆꯥ ꯆꯥ ꯌꯥꯏꯅꯦ ꯌꯥꯏꯅꯦ
ꯏꯁꯝ ꯁꯝꯃꯦ ꯍꯥꯏꯅꯀꯣ
ꯍꯣꯏ ꯍꯣꯏ ꯌꯥꯏꯗ ꯎꯝ ꯆꯥꯃꯤꯅꯕ ꯃꯤ ꯑꯃ ꯑꯃ ꯆꯥ ꯆꯥꯃꯤꯟꯅꯕ ꯀꯥꯟꯗꯗꯤ ꯈꯔ ꯑꯦꯗꯖꯁ ꯇꯧꯗ꯭ꯔꯗꯤꯀꯣ
ꯃꯟꯅꯦ ꯍꯣꯏ
ꯆꯣ ꯍꯧꯖꯤꯛ ꯌꯨꯝꯗ ꯀꯅꯥ ꯀꯅꯥ ꯂꯩꯕ꯭ꯔꯣ?
ꯑꯩ ꯅꯨꯄꯤ ꯑꯉꯥꯡꯈꯣꯏ꯫
ꯍꯥ
ꯏꯌꯥꯝꯕ ꯀꯣ ꯏꯌꯥꯝꯕ ꯑꯅꯤ, ꯏꯆꯦꯁꯨ ꯂꯥꯛꯑꯦ ꯏꯆꯦꯁꯨ ꯂꯩꯑꯦ꯫
ꯑꯣ ꯑꯩ ꯅꯪꯅꯆꯦꯁꯨ ꯂꯩꯕ꯭ꯔꯥ? ꯑꯩ ꯈꯪꯗꯦꯗ
ꯂꯩ ꯍꯥꯏ ꯃꯣꯏ ꯑꯈꯣꯏ ꯏꯕꯥꯏ ꯈꯣꯏꯒꯤ ꯃꯣꯏ ꯌꯨꯝ ꯁꯥꯅꯤ ꯍꯥꯏꯕꯒꯤꯀꯣ
ꯑꯥ ꯑꯥ
ꯌꯨꯝꯗ ꯁꯤꯗ ꯂꯩꯕꯅꯦꯗ ꯃꯣꯏ ꯁꯣꯝꯗ
ꯑꯠꯆꯥ ꯑꯠꯆꯥ
ꯑꯈꯣꯏ ꯃꯅꯤꯄꯨꯔꯒꯤ ꯏꯔꯥꯡꯁꯨ ꯈꯜꯂꯦ ꯈꯪꯉꯦꯗꯅꯥ
ꯍꯣꯏ ꯍꯣꯏ
ꯁꯨꯝ ꯀꯩꯅꯣ ꯇꯧꯕꯒꯤ ꯁꯤꯗ ꯂꯩꯕ ꯂꯥꯛꯄ ꯃꯣꯏ ꯑꯉꯥꯡ ꯈꯣꯏꯒ ꯃꯆꯥꯅꯨꯄꯥꯁꯨ ꯑꯩꯈꯣꯏ ꯁꯤ ꯃꯅꯥꯛꯇ ꯀꯥꯔꯒ ꯂꯩꯌꯦ
ꯑꯗꯨꯗ ꯁ꯭ꯀꯨꯜ ꯀꯥꯔꯕꯣ
ꯀꯥꯌꯦ ꯍꯣꯏ
ꯑꯆꯥ ꯑꯆꯥ ꯐꯩꯗ
ꯎꯝ
ꯍꯤꯡꯅꯕ ꯂꯝꯕꯤ ꯊꯤꯗ꯭ꯔꯗꯤ ꯌꯥꯗ꯭ꯔꯦꯅꯦ
ꯃꯥꯅꯦ ꯃꯥꯅꯦ
ꯎꯝ ꯑꯗꯨꯒ ꯑꯇꯩ ꯏꯌꯥꯝꯕꯗꯤ ꯁꯨꯝ ꯊꯕꯛ ꯆꯠꯂꯒ ꯂꯩꯕ꯭ꯔꯥ ꯁ꯭ꯀꯨꯜ ꯁ꯭ꯀꯨꯜꯒꯤ ꯊꯕꯛ ꯇꯧꯕꯗꯣ
ꯑꯣ ꯃꯥ ꯑꯗꯨꯝ ꯆꯠꯂ ꯂꯩ ꯍꯣꯏ ꯁ꯭ꯀꯨꯜꯒꯤꯗꯨꯗꯤ
ꯑꯣ ꯑꯆꯥ ꯑꯠꯆꯥ ꯎꯝ ꯐꯩꯌꯦꯅꯦ
ꯎꯝ ꯅꯪ ꯍꯧꯖꯤꯛ ꯀꯔꯤ ꯍꯣꯠꯅꯔꯤꯒꯦ ꯅꯪ ꯍꯧꯖꯤꯛ
ꯑꯩ ꯍꯟꯗꯛ ꯄꯤ ꯑꯩꯆ ꯗꯤ ꯇꯧꯔꯅꯤ ꯍꯟꯗꯛ ꯀꯣ ꯖꯟ ꯖꯨꯂꯥꯏ ꯖꯨꯂꯥꯏꯗ ꯄꯤ ꯑꯩꯁ ꯗꯤ ꯑꯣꯏꯅ ꯑꯗꯨꯗ ꯑꯣꯏꯅ ꯇ꯭ꯔꯥꯏ ꯇꯧꯔꯒꯦꯅꯦ
ꯈꯕꯔꯗꯣ ꯃꯥꯏ ꯃꯨꯛ ꯍꯄꯛꯑꯅꯤꯅꯦ ꯁꯤ ꯚꯥꯏ ꯑꯃꯁꯦ ꯄꯤ ꯑꯩꯆ ꯗꯤ ꯂꯣꯏꯔꯦ ꯍꯥꯏꯅ ꯅꯠꯇ꯭ꯔꯥ
ꯑꯗꯨꯅꯦ ꯑꯗꯨꯅꯦ ꯑꯗꯨ ꯇꯧꯔꯒꯦ ꯁꯤꯅꯦ ꯑꯩꯁꯨ ꯈꯕꯔꯗ ꯑꯩꯈꯣꯏ ꯀ꯭ꯂꯥꯁ ꯇꯦꯟꯗ ꯀ꯭ꯂꯥꯁ ꯇꯨꯋꯦꯜꯞꯇ ꯇꯣꯞꯄꯔꯗꯤ ꯂꯧꯕ ꯉꯝꯗ꯭ꯔꯦꯕꯀꯣ ꯑꯗꯨꯗ ꯈꯕꯔꯗ ꯊꯣꯛꯄ ꯉꯝꯗꯕ ꯑꯗꯨꯒꯤ ꯑꯦꯠ ꯏꯁ ꯎꯝ ꯃꯇꯝ ꯌꯧꯕ ꯀꯥꯟꯗ ꯁꯦꯁ ꯈꯔ ꯅꯥꯟꯅ ꯄꯣ ꯑꯃ ꯑꯣꯏꯔꯁꯨ ꯈꯕꯔ ꯅꯞꯀꯦꯁꯤꯅꯦ
ꯎꯝ
ꯑꯗꯨꯃꯥꯏꯅ ꯂꯩꯌꯦ ꯎꯝ
ꯎꯝ ꯅꯪꯗꯤ ꯑꯗꯨꯝ ꯄꯥꯕ ꯈꯣꯠꯄꯁꯦ ꯃꯩꯇꯩ ꯃꯌꯦꯛꯒꯨꯝꯕꯗꯤ ꯄꯥꯕ ꯊꯣꯛꯄ꯭ꯔꯥ
ꯃꯩꯇꯩ ꯃꯌꯦꯛꯁꯦ ꯊꯣꯛꯇꯦꯗ ꯑꯗꯨꯕꯨ ꯑꯩꯅ ꯁꯨꯝ ꯃꯤ ꯍꯪꯅꯕ ꯍꯪꯅꯤꯡꯉꯥꯏ ꯃꯤ ꯌꯥꯝ ꯂꯩꯕ ꯍꯥꯏꯕ ꯇꯥꯔꯦ
ꯑꯣ ꯑ ꯑꯦ ꯑꯩꯁꯨ ꯀꯣ ꯍꯧꯖꯤꯛ ꯑꯩꯒꯤ ꯑꯉꯥꯡꯗꯣ
ꯑꯥ ꯑꯥ
ꯃꯩꯇꯩ ꯃꯌꯦꯛꯀꯤ ꯃꯥꯣꯏ ꯍꯧꯖꯤꯛ ꯑꯉꯥꯡ ꯑꯣꯏꯕꯅꯤꯅ ꯄꯥꯕ ꯍꯧꯔꯦꯕ ꯑꯗꯨꯗꯒꯤ ꯈꯔ ꯈꯔ ꯄꯥꯕ ꯇꯝꯍꯜꯂꯒ ꯑꯩꯁꯨ ꯑꯗꯨꯗꯒꯤ ꯇꯝꯈ꯭ꯔꯒꯦ ꯈꯟꯕꯅꯤꯅ
ꯑꯠꯆꯥ ꯑꯠ ꯑꯁ ꯑꯁꯤ ꯆꯥꯟꯁꯅꯦ ꯑꯦ ꯑꯦ ꯌꯥꯗꯕꯅꯤꯀꯣ
ꯎꯝ
ꯑꯩ ꯑꯗꯨꯅꯦ ꯈꯤꯇꯪ ꯑꯣꯏꯔꯁꯨ ꯈꯪ ꯈꯪꯉꯗꯤꯀꯣ
ꯎꯝ
ꯃꯇꯝ ꯌꯧꯧꯕ ꯀꯥꯟꯗ ꯁꯨꯝ ꯀꯥꯅꯔꯛꯀꯅꯤꯗ
ꯃꯥꯅꯦ ꯃꯥꯅꯦ ꯑꯗꯣ ꯑꯩ ꯍꯣꯔꯦꯟ ꯑꯃꯨꯛ ꯐꯥꯎꯅꯁꯤꯔ ꯑꯩ ꯊꯕꯛ ꯑꯃ ꯆꯠꯂꯨꯈꯤꯒꯦ
ꯌꯥꯅꯤ ꯌꯥꯅꯤ ꯍꯣꯔꯦꯟ ꯅꯪ ꯅꯪꯕ ꯀꯥꯟꯗ ꯇꯦꯛꯁ ꯇꯧꯔꯣ ꯑꯥꯗꯩ ꯀꯣꯜ ꯇꯧꯔꯣ ꯎꯝꯝ ꯑꯣ ꯍꯣꯏ ꯑꯗꯨ ꯍꯣꯏ ꯍꯣꯏ ꯐꯔꯦ ꯐꯔꯦ ꯎꯝ
ꯎꯝ